ꯇꯥꯕ꯭ꯔꫭ ꯍꯜꯂꯣ
ꯑꫭꯏ ꯇꯥꯕ꯭ꯔꯣ
ꯑ ꯍꯣꯏ ꯏꯃꯥꯟꯅꯕꯤ ꯑꯅꯤ ꯍꯣꯏ ꯗꯤꯑꫭꯏ ꯑꯩꯈꫭꯏ ꯑꯅꯤꯁꯦ ꯈꯣꯡꯎꯞ ꯂꯧꯅꯤꯡꯕ ꯑꯗꯣ ꯑꯩꯈꯣꯏꯅ ꯂꯧꯅꯤꯡꯕ ꯈꯣꯡꯎꯞꯇꯣ ꯑ ꯃꯣꯏꯗꯁꯦ ꯃꯤ ꯑꯇꯣꯞꯄꯗꯗꯤ ꯂꯤꯁꯤꯡ ꯑꯍꯨꯝ ꯍꯦꯜꯂꯦꯕ ꯑꯗꯣ ꯃꯣꯏꯗꯨꯀꯥꯟ ꯑꯥ ꯃꯣꯏꯒꯤ ꯄꯦꯁꯇꯗꯤ ꯂꯤꯁꯤꯡ ꯑꯍꯨꯝ ꯁꯨꯗꯕ ꯗꯦꯂꯤꯚꯔꯤꯁꯨ ꯑ ꯅꯠꯇꯦ ꯗꯦꯂꯤꯚꯔꯤꯁꯨ ꯂꯥꯎꯗꯕ ꯑꯗꯣ ꯃꯣꯏꯁꯦ ꯏꯟꯁꯇꯒ꯭ꯔꯥꯝꯁꯦ ꯄꯥꯏꯕ ꯇꯣꯛꯈ꯭ꯔꯕ ꯋꯥꯆꯦꯞꯇꯗꯤ ꯃꯣꯏꯒꯤ ꯄꯦꯖ ꯂꯩꯕ ꯑꯗꯨꯒꯤ ꯋꯥꯈꯜ ꯋꯥꯕ ꯑꯃꯨꯛ
ꯑꯣ
ꯑꯥꯏꯌꯦ ꯎꯝ꯫
ꯑꯗꯨꯕꯨ ꯑꯁ
ꯋꯥꯆꯦꯞꯀꯤ ꯀꯤꯕꯨꯗꯤ ꯀꯤꯌꯦ
ꯍꯣꯏ ꯑꯗꯨꯒꯤ ꯑꯃꯨꯛ ꯄꯩꯁꯥ ꯋꯥꯅ ꯇꯥꯅ ꯄꯤꯒꯗꯤ ꯐꯪꯗ꯭ꯔꯗꯤ ꯀꯃꯥꯏ ꯇꯧꯅꯤ ꯍꯥꯏꯕꯗꯣ ꯑꯃꯨꯛ ꯋꯥꯈꯜ ꯋꯥꯕ
ꯎꯝ꯫
ꯑꯗꯨꯒꯤꯅꯦ ꯂꯤꯁꯤꯡ ꯑꯃꯥ ꯑꯅꯤ ꯑꯍꯨꯝꯗꯤ ꯑꯩꯈꯣꯏꯗꯤ ꯆꯥꯎꯈ꯭ꯔꯕ ꯄꯩꯁꯥꯅꯤꯍꯦ
ꯈꯪꯗꯦꯅꯦ ꯑꯩꯈꫭꯏꯗꯤ ꯇꯟꯕ ꯍꯩꯇꯕꯅꯤꯅ ꯑꯗꯨꯒꯨꯝꯕꯗꯨꯗꯤ
ꯆꯥꯎꯕ ꯄꯩꯁꯥꯅꯦ ꯑꯩꯈꯣꯏꯒꯤꯗꯤ ꯑꯗꯨꯒꯤ ꯑꯁ ꯈꯪꯗꯔꯦꯅꯦ ꯂꯧꯗꯤ ꯂꯧꯅꯤꯡꯕ ꯑꯣꯏꯌꯦ ꯀꫭꯠ
ꯅꯕꯥꯅꯤꯅ ꯄꯥꯝꯕꯗꫭ
ꯅꯥꯠꯀꯤꯒꯤꯅꯦ ꯌꯨꯁꯥꯡꯈꯣꯏꯗ ꯂꯩꯕꯗ ꯂꯤꯁꯤꯡ ꯑꯍꯨꯝꯒ ꯆꯥꯝꯃꯅꯦꯕ ꯑꯗꯣ ꯃꯣꯏꯗ ꯗꯦꯂꯤꯚꯔꯤ
ꯆꯥꯃꯅꯦ ꯑꯗꯣ ꯑꯃꯨꯛ ꯗꯦꯂꯤꯚꯔꯤ ꯆꯔꯁ ꯂꯥꯎꯅꯤ ꯂꯤꯁꯤꯡ ꯑꯍꯨꯝ ꯇꯔꯥꯃꯉꯥꯒꯨꯝꯕ ꯆꯠꯈ꯭ꯔꯅꯤꯕ
ꯎꯝ
ꯃꯣꯏꯗꯁꯨ ꯔꯤꯒꯨꯂꯔ ꯀꯁꯇꯃꯔꯗꯗꯤ ꯄꯩꯁꯥ ꯗꯦꯂꯤꯚꯔꯤ ꯆꯥꯔꯖꯀꯨꯝꯕꯗꯤ ꯂꯧꯗ꯭ꯔꯁꯨ ꯌꯥꯕꯅꯤꯗ
ꯑꯁꯦꯡꯕ
ꯂꯥꯎꯈ꯭ꯔꯦ ꯃꯣꯏ ꯗꯨꯀꯥꯟꯗ ꯌꯥꯝꯅ
ꯅꯪꯒꯤ ꯔꯣꯝꯗ ꯀꯛꯄ꯭ꯔꯥ ꯅꯠꯇ꯭ꯔ ꯅꯠꯇ꯭ꯔꯒ ꯕꯣꯟꯒꯤ ꯔꯣꯝꯗ ꯀꯛꯄ꯭ꯔꯥ ꯕꯣꯟꯒꯤ ꯀꯩꯅꯣꯗꯨꯗꯤ
ꯎꯝ ꯕꯣꯟꯒꯤ ꯑꯦꯗ꯭ꯔꯦꯁ ꯊꯝꯕꯅꯦ ꯑꯗꯣ ꯃꯥꯒꯤ ꯋꯥꯆꯦꯞ ꯑ ꯅꯠꯇꯦ ꯑꯩꯗꯣ ꯐꯣꯇꯣ ꯊꯥꯕ ꯌꯥꯗꯦ ꯍꯥꯏꯕꯒꯤ ꯑꯩꯅ ꯀꯛꯄꯤꯕ
ꯈꯪꯗ꯭ꯔꯦꯅꯦ ꯀꯃꯥꯏꯟ ꯇꯧꯔꯛꯇꯣꯏꯔꯣ ꯂꯧꯗꯤ ꯂꯧꯅꯤꯡꯕ ꯊꯥꯖꯕꯗꯣ ꯈꯔ ꯋꯥꯠꯄ ꯍꯧꯖꯤꯛꯁꯦ ꯏꯕꯥꯅꯤꯁꯦ ꯏꯟꯁꯇꯥꯒ꯭ꯔꯥꯝꯒꯨꯝꯕꯗ ꯄꯦꯖ ꯇꯥꯏꯔꯗꯤ ꯍꯣꯏ ꯃꯣꯏꯁꯦ ꯐꯦꯛꯅꯦ ꯍꯥꯏꯕꯗꯣ ꯃꯣꯏꯁꯨ ꯀꯤꯌꯦꯅ ꯐꯣꯂꯣꯋꯔ ꯌꯥꯝ ꯂꯩꯕꯅꯤ ꯃꯣꯏ ꯏꯟꯁꯇꯥꯒ꯭ꯔꯥꯝꯗꯣ ꯕꯦꯟ ꯇꯧꯈ꯭ꯔꯦ ꯍꯥꯏꯌꯦ ꯑꯃꯨꯛ ꯑꯗꯨꯒꯤ
ꯑꯣ ꯑꯗꯨꯗꯤ ꯇꯧꯔꯨꯅꯨꯗ ꯀꯤꯌꯦ
ꯄꯩꯁꯥ ꯊꯥꯅꯤꯉꯥꯏ ꯅꯤ ꯑ ꯍꯥꯏꯌꯦ ꯍꯥꯏꯌꯦ ꯑꯗꯨꯒꯤ
ꯀꯤꯌꯦ ꯑꯗꯨꯒꯨꯝꯕꯗꯨꯗꯤ ꯇꯥꯡꯂꯨꯁꯨ ꯇꯥꯡꯅ ꯑꯃꯛ ꯂꯧꯕ ꯅꯥꯎꯕꯅ ꯐꯩ ꯑꯗꯣ ꯀꯩꯅꯣꯗꯗꯤ ꯂꯩꯇꯕ꯭ꯔꯥ ꯑꯁꯤ ꯑ ꯅꯒꯥꯃꯄꯥꯜ ꯅꯠꯇꯕ ꯑ ꯏꯟꯗꯤꯄꯦꯟꯗꯦꯟ ꯏꯟꯗꯤꯄꯦꯟꯗꯦꯟ ꯃꯥꯔꯀꯦꯠꯇ ꯑꯃ ꯂꯩꯌꯦꯅ ꯐꯔꯁ ꯀꯣꯄꯤ ꯌꯣꯟꯕ ꯈꯣꯏꯗꯣ
ꯑ ꯎꯗ꯭ꯔꯦꯗ ꯑꯁꯤꯗ ꯑꯗꯨ ꯈꯣꯡꯎꯞꯇꯣ ꯇꯣꯡꯗꯤ ꯇꯣꯡꯈ꯭ꯔꯦ ꯑꯗꯣ ꯅ꯭ꯌꯨ ꯚꯤꯂꯦꯟꯁꯀꯨꯝꯕꯗꯤ ꯄꯥꯛ ꯍꯥꯞꯇ꯭ꯔꯤꯉꯩ ꯍꯟꯗꯛꯇꯤ ꯌꯥꯝ ꯊꯣꯛꯅꯤꯡꯉꯥꯏ ꯃꯥꯟꯈ꯭ꯔꯦ
ꯑꯗꯨ ꯀꯩꯅꯣ ꯑꯣꯏꯍꯜꯂꯒ ꯑꯗꯨ ꯁꯤ ꯄꯨꯔꯛꯄꯤꯌꯣ ꯍꯥꯏꯅ ꯍꯥꯏꯌꯣ ꯑꯗꯨꯗꯤ ꯄꯨꯔꯛꯀꯅꯤ
ꯈꯪꯗꯦꯗ
ꯀꯌꯥꯒꯨꯝꯕꯗ ꯑꯣꯏꯒꯦꯔꯥ ꯍꯥꯏꯌꯒꯨꯝꯕꯗ
ꯃꯤ ꯈꯔꯗꯗꯤ ꯂꯤꯁꯤꯡ ꯑꯍꯨꯝꯒ ꯆꯥꯝꯃꯉꯥ ꯇꯔꯨꯛ ꯇꯔꯦꯠꯒꯨꯝꯕ ꯌꯣꯜꯂꯦꯕ ꯃꯣꯏꯗꯗꯤ ꯈꯔ ꯍꯣꯡꯗꯤ ꯍꯣꯡꯕ ꯚ꯭ꯌꯨ ꯑꯃꯗꯤ ꯂꯧꯗꯤ ꯂꯧ ꯅ꯭ꯌꯨꯕꯤꯂꯦꯟꯁ
ꯑꯣ
ꯐꯖꯕꯗꯤ ꯋꯥꯠꯄ ꯍꯧꯖꯤꯛ ꯑꯩꯈꯣꯏꯁꯦ ꯑꯅꯤ ꯂꯧꯒꯗꯕꯅꯦꯕ ꯂꯤꯁꯤꯡ ꯂꯤꯁꯤꯡ ꯃꯉꯥ ꯍꯦꯟꯒꯅꯤꯕ ꯇꯔꯨꯛ ꯇꯔꯨꯛꯇꯤ ꯄꯨꯔꯥꯗꯤ ꯁꯨꯔꯣꯏ ꯑꯗꯨ ꯑꯣꯏꯔꯁꯨ ꯆꯞ ꯃꯥꯟꯅꯩꯑꯕ
ꯑꯗꯨꯗꯤ ꯑꯗꯨ ꯂꯧꯔꯒ ꯗꯤꯂꯤꯚꯔꯤ ꯆꯥꯔꯖꯇꯨꯗꯤ ꯆꯞ ꯃꯥꯟꯅꯅ ꯀꯩꯅꯣ ꯇꯧꯕ ꯀꯥꯟꯗ ꯈꯥꯏꯕ ꯌꯥꯏꯅ
ꯀꯌꯥꯒꯨꯝꯕ ꯂꯧꯕ꯭ꯔꯥ ꯑꯗꯨꯗ ꯀꯩꯅꯣ ꯏꯝꯐꯥꯜꯗ ꯏꯝꯐꯥꯜꯗ
ꯈꯪꯗꯦ ꯅꯣꯏꯒꯤꯗꯣ ꯄꯨꯂꯥꯞꯇ ꯗꯤꯂꯤꯚꯔꯤ ꯆꯥꯔꯖ ꯀꯌꯥ ꯂꯧꯕ꯭ꯔꯥ ꯅꯪ ꯑꯣꯗꯔ ꯇꯧꯕ ꯃꯇꯝꯗ
ꯊ꯭ꯔꯤ ꯍꯟꯗ꯭ꯔꯦꯠ ꯁꯤꯛꯁꯇꯤꯔ ꯂꯧꯕꯅꯦ ꯑꯩꯒꯤꯗꯤ
ꯄꯨꯂꯥꯞ ꯀꯌꯥ ꯑꯣꯗꯔ ꯇꯧꯕꯤꯒꯤꯔꯥ
ꯑ ꯈꯪ ꯑꯦ ꯈꯣꯡꯎꯞ ꯑꯅꯤꯒ ꯁꯤꯅꯧ ꯑꯃ ꯍꯥꯏꯕ
ꯑꯣ ꯑꯗꯣ ꯑꯃ ꯑꯃ ꯑꯃꯒꯤ ꯃꯣꯏ ꯂꯧꯋꯦꯕ ꯑꯗꯣ ꯃꯣꯏ ꯃꯣꯏꯗꯣ ꯎꯝ ꯀꯦꯖꯤꯗ ꯁꯤꯛꯁꯇꯤ ꯐꯥꯏꯚ ꯀꯨꯝꯕ ꯍꯛ ꯇꯅꯦꯕ ꯑꯩ ꯄꯣꯁꯇ ꯑꯗꯨꯝ ꯄꯣꯠ ꯊꯥꯕ ꯆꯠꯂꯦꯕ ꯑꯩꯁꯨ
ꯀꯦ ꯖꯤ ꯑꯃꯗꯤ ꯇꯥꯔꯝꯃꯣꯏꯕ ꯈꯣꯡꯎꯞ ꯑꯍꯨꯝꯅ
ꯇꯥꯔꯝꯃꯣꯏ ꯑꯦꯌꯥ ꯀꯣ ꯁꯤꯒꯤ ꯄꯣꯠ ꯄꯨꯔꯛꯄ ꯅ ꯁꯤ ꯄꯨꯔꯛꯄ ꯅꯨꯃꯤꯠꯇꯣ ꯗꯤꯂꯤꯚꯔꯤ ꯇꯧꯔꯛꯄ ꯅꯨꯄꯥꯗꯣ ꯌꯥꯝ ꯇꯨꯀꯠꯆꯕꯅꯦ ꯁꯥꯎꯅꯤꯡꯕꯅ ꯃꯅꯨꯡ ꯆꯪꯕ ꯌꯥꯕꯅꯦꯕ ꯑꯥ ꯃꯄꯥꯟꯗ ꯂꯦꯞꯄꯒ ꯃꯄꯥꯟꯗ ꯊꯣꯛꯑꯣ ꯍꯥꯏꯌꯦ ꯃꯦꯟ ꯔꯣꯗ ꯔꯣꯠꯇ ꯑꯗꯨꯒ ꯃꯤꯅꯤꯠ ꯃꯉꯥꯔꯣꯝ ꯃꯤꯅꯤꯠ ꯃꯉꯥꯒꯨꯝꯕꯗ ꯊꯣꯛꯑꯣ ꯅꯠꯇ꯭ꯔꯗꯤ ꯃꯥ ꯆꯠꯈ꯭ꯔꯅꯤ ꯍꯥꯏꯅ ꯍꯥꯏꯕ ꯁꯥꯎꯅꯤꯡꯕꯁꯦ ꯁꯥꯎꯅꯤꯡꯕꯁꯦ ꯌꯥꯝ ꯂꯥꯞꯄꯦꯕ ꯁꯤꯗ
ꯑꫭ
ꯀꯃꯥꯏꯅ ꯂꯥꯎꯔꯦ ꯆꯦꯜꯂꯛꯑꯣ ꯗꯤꯂꯤꯚꯔꯤ ꯃꯤ ꯈꯔꯁꯨ ꯍꯣꯏ ꯅꯨꯡꯁꯤꯗꯕꯁꯨ ꯌꯥꯎꯕꯅꯦ ꯃꯤ ꯈꯔꯗꯤ ꯌꯥꯝ ꯐꯕ
ꯎꯝ
ꯃꯣꯏꯁꯨ ꯋꯥꯗꯤ ꯋꯥꯕꯅꯤꯅ ꯈꯪꯉꯦ ꯍꯣꯏ ꯑꯗꯨꯕꯨꯗꯤ ꯑꯗꯨ ꯑꯣꯏꯁꯅꯨ ꯑꯈꯣꯏꯁꯨ ꯄꯩꯁꯥ ꯇꯥ ꯇꯤꯡꯔꯒ ꯄꯣꯠꯇꯣ ꯑꯣꯗꯔ ꯇꯧꯕꯅꯦꯕ ꯑꯗꯣ ꯃꯣꯏꯒꯤꯁꯨ ꯄꯩꯁꯥ ꯑꯃꯨꯛ ꯄꯤꯕꯅꯦꯕ ꯃꯣꯏꯅ
ꯐꯝꯅꯤꯡꯃꯟꯕꯒꯤ ꯃꯥꯗꯣ ꯑꯁ ꯃꯈꯣꯡꯗꯣ ꯀꯩꯅꯣ ꯇꯥꯕꯒ ꯑꯣꯇꯣꯗ ꯐꯝꯔꯒ ꯂꯩꯕꯨꯋꯥꯅꯤꯗ ꯊꯣꯛꯄ ꯀꯥꯟꯗ ꯁꯥꯎꯅꯤꯡꯕꯁꯤ ꯁꯥꯎꯅꯤꯡꯕꯁꯦ
ꯑꯣꯇꯣ ꯑꯣ ꯑꯣꯇꯣꯗ ꯗꯤꯂꯤꯚ꯭ꯔꯤ ꯇꯧꯕ꯭ꯔ ꯕꯣ ꯃꯣꯏꯗꯣ
ꯑꯦ ꯍꯣꯏ ꯄꯣꯠ ꯌꯥꯝꯃꯟꯕꯒꯤ ꯑꯣꯇꯣꯗ ꯇꯧꯋꯦ ꯃꯣꯏꯒꯤꯗꯣ ꯑꯣꯇꯣ ꯍꯩꯌꯥꯔ ꯇꯧ
ꯑꯦꯃꯖꯣꯟ ꯃꯗꯤ ꯕꯦꯟꯗ ꯆꯠꯂ ꯅꯃꯣꯏꯁꯨ
ꯑꫭꯇꫭ ꯍꯥꯏꯔ ꯇꯔ ꯑꯆꯔꯄ ꯃꯥꯔꯦ ꯅꯣꯡ ꯇꯨꯕꯒ ꯑꯗꯨ ꯅꯨꯃꯤꯠ ꯑꯌꯥ ꯐꯪꯅꯤꯡꯕꯗꯣ
ꯎꯝ ꯑꯗꯨ ꯑꯣꯏꯔꯁꯨ ꯄꯣꯠ ꯆꯩꯥꯏꯕꯨꯗꯤ ꯐꯪꯈ꯭ꯔꯦꯅ
ꯐꯪꯕꯨ ꯐꯔꯗꯤ ꯌꯥꯔꯦꯗ
ꯃꯥꯅ ꯀꯩꯅꯣ ꯇꯧꯗ꯭ꯔꯗꯤ ꯀꯦꯟꯁꯦꯜ ꯇꯧꯕꯤꯈ꯭ꯔꯣ ꯍꯥꯏꯅ ꯍꯥꯏꯕ
ꯑ
ꯑꯩꯅ ꯑꯩꯒꯤ ꯑꯦꯗ꯭ꯔꯦꯁꯇ ꯂꯥꯛꯑꯣ ꯍꯥꯏꯕꯒꯤ ꯑꯦꯗ꯭ꯔꯦꯁ ꯍꯥꯞꯇꯦ ꯍꯥꯏꯌꯦ ꯃꯥꯅ ꯀꯔꯤꯒꯤ ꯍꯥꯞꯄꯣꯏꯔꯥ ꯃꯣꯏꯅ ꯗ꯭ꯔꯦꯁ ꯍꯥꯞꯄꯒ ꯊꯥꯔꯛꯄꯅꯦ ꯍꯥꯏꯅ ꯍꯥꯏꯕ ꯍꯤꯟꯗꯤ ꯍꯩꯇꯕꯒ ꯍꯧꯖꯤꯛ
ꯅꯪꯁꯨ ꯍꯤꯟꯗꯤꯗ ꯈꯨꯝꯔꯒ ꯂꯧꯕ꯭ꯔꯥ ꯃꯣꯏꯒꯤ ꯄꯣꯠꯇꯣ ꯍꯥꯥ ꯍꯤꯟꯗꯤꯗ ꯐꯨꯝꯔꯒ ꯂꯧ ꯅꯪꯁꯨ ꯂꯧꯕ꯭ꯔꯕ
ꯋꯥꯠ ꯊꯣꯛꯈ꯭ꯔꯕ꯭ꯔ ꯍꯤꯟꯗꯤꯁꯦ
ꯀꯔꯤ ꯍꯥꯏꯕ
ꯅꯪꯁꯨ ꯍꯤꯟꯗꯤ ꯉꯥꯡꯉꯒ ꯄꯣꯠꯇꯣ ꯂꯧꯕ꯭ꯔꯕ
ꯑꯌꯥ ꯑꯩꯅ ꯈꯔ ꯈꯔ ꯉꯥꯡꯉꯦ ꯗꯣ ꯉꯥꯡꯕ ꯍꯩꯇꯕꯒꯤ ꯑꯩꯈꯣꯏꯗ ꯂꯩꯃꯤꯟꯅꯕ ꯅꯨꯄꯥ ꯑꯉꯥꯡꯗꯨꯒ ꯑꯃꯨꯛꯀ ꯍꯥꯏꯑꯦ ꯗꯨ ꯃꯥꯅ ꯍꯥꯏꯕꯤꯔꯦ
ꯎꯝ
ꯂꯩꯔꯦ ꯍꯥꯏ ꯗꯨꯒ ꯊꯣꯛꯈ꯭ꯔꯣ ꯍꯥꯏꯌꯦ ꯍꯥꯏꯕꯤꯒꯦ
ꯑꯗꯣ ꯀꯨꯏꯅ ꯀꯨꯏꯅ ꯂꯩꯈ꯭ꯔꯗꯤ ꯅꯪꯁꯨ ꯄꯪꯅꯤꯗ
ꯈꯪꯗꯦ ꯈꯪꯉꯦꯔꯥ ꯈꯪꯉꯣꯏꯔ ꯑꯌꯥ ꯍꯤꯟꯗꯤ ꯍꯩꯇꯕꯁꯦ ꯊꯕꯛꯁꯨ ꯊꯤꯕ ꯋꯥꯏꯑꯦ ꯍꯥꯏꯌꯦ
ꯑꫭ ꯑꯗꯨꯅꯦ ꯎꯝ
ꯍꯤꯟꯗꯤꯅ ꯑꯗꯨꯝ ꯉꯥꯡꯕꯅꯤꯅ
ꯑꯣ ꯍꯣꯏ
ꯑꯩꯉꯣꯟꯗ ꯁꯨ ꯇꯧꯔꯛꯑꯦ
ꯍꯧꯖꯤꯛ ꯕꯤꯖꯤ ꯅꯝ
ꯋꯥꯏ ꯋꯥꯏ ꯆꯤꯜꯂꯦ ꯃꯣꯏꯒꯤ ꯀꯣꯜ ꯇꯧꯅꯤꯡꯉꯥꯏ
ꯑꯁꯤ ꯅꯨꯄꯤꯁꯦ ꯌꯥꯝ ꯑꯦꯛꯇꯤꯚ ꯑꯣꯏꯈ꯭ꯔꯦ ꯋꯥꯔꯤ ꯁꯥꯅꯤꯡꯉꯥꯏ ꯍꯟꯗꯛꯇꯤ
ꯍꯣꯏ ꯅꯨꯄꯥ ꯀꯩꯅꯣꯃꯅ ꯀꯣꯟꯒꯅꯕꯅꯤꯗ ꯀꯣꯜ ꯇꯧꯕꯁꯦ ꯅꯨꯄꯤ ꯀꯩꯅ ꯊꯦꯝꯕꯒ ꯃꯥꯟꯅꯩ ꯍꯥꯌꯦ ꯃꯥꯅ
ꯀꯔꯤꯕꯥ ꯅꯨꯄꯤ
ꯅꯨꯄꯤ ꯊꯦꯝꯕꯒꯨꯝꯕꯅꯦ ꯍꯥꯏꯌꯦ ꯅꯨꯄꯥꯅ ꯅꯨꯄꯤ ꯇꯥꯟ ꯅꯕꯒꯨꯝ ꯇꯧꯔꯛꯑꯦ ꯍꯥꯏꯌꯦ
ꯑ ꯍꯥꯟꯅ ꯑꯗꯨꯝ ꯍꯥꯏꯔꯛꯄꯒꯤꯀꯣ ꯇꯧꯔꯛꯀꯦ ꯀꯣ ꯀꯃꯥꯏꯟ ꯇꯧꯕ꯭ꯔꯥ ꯀ꯭ꯔꯤ ꯇꯧꯕ꯭ꯔꯥ ꯍꯥꯏꯕꯗꯣ
ꯆꯨꯝꯃꯦ ꯍꯥ ꯑꯩ ꯔꯤꯄ꯭ꯂꯥꯏ ꯄꯤꯈꯤ ꯕꯅꯦ
ꯅꯪ ꯄꯤꯗ꯭ꯔꯁꯨ
ꯎꯝ ꯄꯕꯤꯔꯗꯤ ꯌꯥꯏꯔꯦ ꯑꯩ ꯑꯗꯨꯝ ꯕꯤꯖꯤ ꯅꯝꯕꯤꯈ꯭ꯔꯕ
ꯑꯣ ꯑꯩꯗꯤ ꯅꯝꯁꯨ ꯅꯥꯝꯗꯦ ꯃꯊꯥꯡꯗ ꯑꯗꯨꯝ ꯑꯝꯒ꯭ꯔꯕꯅꯦ ꯑꯩꯗꯣ
ꯑꯩꯈꯣꯏꯅ ꯊꯕꯛ ꯑꯩꯅ ꯇꯧꯕ ꯂꯣꯏꯕ ꯀꯥꯟꯗ ꯑꯩꯈꯣꯏ ꯁꯪꯉꯛꯐꯝꯗ ꯄꯣꯄꯥꯢꯒꯤ ꯗꯨꯀꯥꯟ ꯃꯥ ꯍꯥꯡꯉꯦ ꯍꯥꯏꯌꯦ
ꯑꯣ
ꯑꯗꯨꯅ ꯍꯪꯕꯗꯣ ꯅꯪ ꯆꯠꯇ꯭ꯔꯗꯤ ꯗꯨꯝ ꯗꯨꯗ ꯂꯩꯕ ꯌꯥꯕꯅꯤꯅꯦ
ꯀꯅꯥꯒꯤ ꯗꯨꯀꯥꯟ ꯍꯥꯡꯉꯦ ꯍꯥꯏꯕ
ꯄꯣꯄꯥꯒꯤ
ꯑꯣ ꯑꯣ ꯍꯥꯏꯌꯦ ꯍꯣꯏ ꯂꯤꯁꯤꯡ ꯇꯔ ꯇꯔꯨꯛ ꯇꯔꯦꯠ ꯇꯔꯦꯠ ꯇꯔꯥ ꯅꯤꯄꯥꯟꯗꯒ ꯄꯤꯌꯦ ꯍꯥꯏꯕꯅꯦ
ꯅꯤꯄꯥꯟ ꯄꯤꯌꯦ ꯍꯥꯢꯌꯦ
ꯑꯗꯣ ꯅꯣꯏꯒꯤꯗꯤ ꯑꯗꯨꯝ ꯅꯨꯡꯉꯥꯏꯒ꯭ꯔꯅꯤꯕ ꯅꯤꯄꯟ ꯄꯤꯔꯗꯤ ꯔꯦꯟꯗꯨ ꯄꯤꯔꯣꯏ ꯃꯦꯁꯀꯤ ꯑꯅꯤ ꯈꯥꯛꯈ꯭ꯔꯅꯤ ꯑꯗꯨ ꯑꯣꯏꯔ ꯑꯗꯨ ꯌꯥꯝ ꯄꯥꯏꯕ ꯄꯪꯒꯅꯤ
ꯄꯨꯡ ꯇꯔꯨꯛꯇꯥꯖꯨ ꯑꯃꯨꯛꯀꯥ ꯂꯣꯏꯌꯦ ꯍꯥꯏꯌꯦ ꯑꯗꯨꯒ ꯊꯕꯛꯇꯣ
ꯍꯣꯏ ꯑꯗꯨꯅꯦ ꯄꯥꯝꯃꯨꯋꯦ ꯑꯩꯉꯣꯟꯗꯁꯨ ꯍꯥꯏꯔꯛꯑꯦ
ꯑꯣ ꯑꯩꯒꯤꯗꯤ ꯂꯥꯛꯞꯄꯤ ꯂꯞꯄꯦꯕꯗ
ꯅꯪꯕꯨꯗꯤ ꯂꯥꯛꯄꯦ ꯑꯗꯨꯕꯨ ꯇꯥꯔꯨꯛꯇꯥ ꯂꯣꯏꯔꯗꯤ ꯑꯗꯨꯝ ꯋꯥꯀꯤꯡ ꯇꯧꯕꯒꯨꯝꯕ ꯊꯣꯛꯄ ꯌꯥꯏ
ꯍꯣꯏ ꯄꯩꯁꯥꯁꯨ ꯈꯔ ꯌꯥꯝꯕꯅꯤꯅꯀꯣ
ꯍꯣꯏ
ꯈꯔ ꯂꯤꯁꯤꯡ ꯑꯅꯤ ꯑꯍꯨꯝꯒꯨꯝꯕ ꯑꯩꯈꯣꯏꯒꯤ ꯑꯦꯛꯁꯇ꯭ꯔꯥꯕꯨ ꯂꯥꯛꯈ꯭ꯔꯗꯤ ꯌꯥꯔꯦꯗ ꯑꯩꯈꯣꯏꯕꯨ ꯑꯁꯤ ꯔꯦꯟꯒ ꯃꯦꯠꯀꯥ ꯄꯤꯈꯁꯨ ꯂꯤꯁꯤꯡ ꯑꯅꯤꯒꯨꯝꯕꯁꯨ ꯊꯣꯛꯄꯗꯤ ꯌꯥꯔꯦꯗ ꯑꯍꯨꯝ ꯊꯣꯛꯇ꯭ꯔꯥꯁꯨ ꯄꯥꯏ ꯂꯩꯗꯕꯅꯤꯅ ꯗꯤꯁ ꯌꯥꯔꯗꯤ ꯑꯗꯨꯝ ꯂꯥꯏꯕ ꯇꯥꯔꯦ ꯅꯦꯛꯁ ꯌꯔꯁꯦ ꯗꯒ ꯑꯁ ꯄꯩꯁꯥ ꯈꯔ ꯁꯦꯚꯤꯡ ꯇꯧꯗ꯭ꯔꯗꯤ ꯌꯥꯗꯦ
ꯑꯌꯥ ꯀꯣꯛ ꯁꯥꯌꯦ ꯑꯩꯗꯤ ꯀꯃꯥꯏ ꯇꯧꯁꯤꯔꯥ ꯍꯥꯏꯕꯁꯦ
ꯑꯗꯨꯅꯦ ꯅꯦꯛꯁ ꯏꯌꯥꯔ ꯅꯦꯛꯁ ꯏꯌꯥꯔꯗꯤ ꯑꯩꯈꯣꯏꯁꯨ ꯄꯨꯟꯅ ꯂꯥꯏꯅꯤꯡꯉꯥꯏ ꯇꯥꯎꯈ꯭ꯔꯁꯦ ꯃꯇꯝ ꯂꯩꯇ꯭ꯔꯦ ꯑꯩꯈꯣꯏꯒꯤ ꯍꯅꯨ
ꯄ꯭ꯂꯥꯟ ꯇꯧꯗꯥꯗꯤ ꯌꯥꯔꯔꯣꯏ ꯐꯖꯥꯅ
ꯍꯣꯏ ꯑꯗꯨꯅꯦ ꯃꯤ ꯑꯅꯤ ꯑꯅꯤꯒꯨꯝꯕ ꯑꯃꯗ ꯂꯥꯏꯕ ꯐꯪꯗ꯭ꯔꯗꯤ ꯑꯗꯨꯝ ꯌꯥꯏꯌꯦꯕ ꯀꯨꯕ ꯇꯣꯡꯉꯥꯜꯂꯁꯨ ꯃꯔꯥꯛ ꯃꯔꯛꯇ ꯑꯗꯨꯝ ꯇꯤꯟꯅꯕ ꯌꯥꯏꯅ
ꯁꯟꯗꯦ ꯁꯟꯗꯦ ꯁꯨꯇꯤ ꯊꯥꯏ